ꯇꯥꯕ꯭ꯔꯣ ꯑꯧ ꯇꯥꯔꯦ ꯇꯥꯔꯦ
ꯇꯥꯔꯦ ꯑꯩꯁꯨ
ꯄꯨꯛ ꯅꯥꯔꯦ ꯏꯕꯦꯝꯃ ꯍꯤꯞꯄꯦ ꯇꯨꯝꯃꯦ ꯍꯤꯞꯄꯦ
ꯄꯨꯛ ꯅꯥꯔꯦ
ꯍꯣꯏ ꯄꯨꯛ ꯅꯥꯔꯦ ꯆꯃꯟꯈ꯭ꯔꯦ ꯆꯥꯃꯟꯗꯅ ꯄꯨꯛ ꯂꯨꯝꯈ꯭ꯔꯦ ꯆꯥꯃꯟꯗꯅ
ꯑꯩꯗꯤ ꯗꯥꯏꯠ ꯇꯧꯔꯤꯕꯅꯦ ꯗꯥꯏꯠ ꯇꯧꯔꯤ ꯍꯥꯏꯕ ꯀꯥꯎꯔꯦ ꯑꯩ
ꯑꯣ ꯅꯪ ꯗꯥꯥꯏꯠ ꯇꯧꯔꯤꯕ꯭ꯔꯣ ꯏꯃꯥꯢꯄꯦꯃ
ꯎꯝ ꯑꯩ ꯍꯧꯖꯤꯛꯇ ꯅꯤꯡꯖꯪꯉꯛꯑꯦ ꯑꯩ ꯗꯥꯏꯠ ꯇꯧꯔꯤ ꯍꯥꯏꯕ
ꯅꯍꯥꯟ ꯀꯩꯅꯣ ꯀꯣꯏ ꯆꯠꯄꯗ ꯐꯣꯔꯃꯦꯜ ꯈꯣꯡꯒ꯭ꯔꯥꯎ ꯁꯦꯠꯇ꯭ꯔꯥ ꯑꯗꯨ ꯆꯤꯜꯂꯦ ꯍꯥꯏꯗ꯭ꯔ ꯅꯉꯣꯟꯗ ꯑꯩꯅ ꯀꯩꯅꯣ ꯖꯒꯥꯒꯤꯗꯣ ꯈ꯭ꯋꯥꯪꯖꯒꯥꯏꯗꯣ
ꯎꯝ
ꯑꯗꯨꯒ ꯀꯩꯅꯣ ꯍꯥꯞꯇꯕꯤ ꯁꯦꯠꯂꯀꯥꯟꯗ ꯆꯞ ꯆꯥꯢ ꯍꯥꯢꯕ
ꯆꯥꯅꯤ ꯆꯥꯛꯈꯨꯝꯗ ꯀꯩꯅꯣ ꯂꯩꯍꯧꯕꯅꯦ ꯑꯗꯨ ꯄꯨꯊꯣꯔꯛꯑꯒ ꯐꯝꯃ ꯑꯗꯨ ꯁꯦꯠꯄꯩꯅꯦ ꯍꯥꯏꯕ ꯑꯗꯨ ꯁꯦꯠꯂꯝꯅꯤꯅ ꯎꯝ ꯈꯔ ꯀꯜꯂꯦꯗꯅ ꯃꯐꯝꯗꯣ
ꯑꯗꯨꯨꯢꯅꯦ ꯍꯥꯏ ꯅꯠꯇꯤꯌꯦ ꯅꯥꯀꯟ ꯌꯥꯎꯗꯤꯌꯦ ꯃꯅꯤꯡ ꯈꯛ ꯇꯅꯦ
ꯃꯅꯤꯡꯇꯪ ꯌꯥꯎꯕꯤꯗꯣ ꯑꯩꯅ ꯍꯥꯏꯗꯤ ꯀꯩꯅꯣ ꯑꯣꯏꯅ ꯁꯦꯠꯄꯤꯗꯣ ꯅꯠꯇ꯭ꯔꯣ ꯈꯔ ꯁꯥꯡꯉ ꯈꯣꯡꯒ꯭ꯔꯥꯎ ꯄꯦꯟ ꯑꯣꯢꯅ ꯁꯦꯠꯄꯤꯗꯣ ꯑꯗꯨꯅꯦ ꯍꯥꯏꯖꯦ ꯑꯗꯨꯗꯤ ꯑꯗꯨꯝ ꯌꯥꯎꯋꯤꯗꯅ ꯈꯔꯁꯨ ꯑꯗꯨꯝ ꯃꯁꯥꯒꯤ
ꯑꯗ ꯑꯗꯨ ꯁꯦꯠꯆꯟꯕꯩꯅꯦ ꯆꯤꯟꯖꯜꯂꯤꯗꯣ ꯉꯁꯥꯏ ꯑꯩꯅ ꯁ꯭ꯀꯨꯜ ꯆꯠꯄꯗ ꯁꯦꯠꯀꯦ ꯃꯁꯤ ꯃꯁꯥꯏ ꯅꯍꯥꯟꯒꯤꯗꯣ ꯆꯤꯟꯕꯅꯦ ꯉꯁꯤ ꯁꯦꯠ ꯀꯣꯝ ꯖꯥꯠꯂ ꯌꯦꯡꯒꯦꯅ ꯑꯗꯨꯝ ꯆꯞ ꯆꯥꯏꯌꯦꯕ
ꯎꯝ ꯅꯪꯅ ꯑꯗꯨꯗ ꯑꯣꯜꯂꯒ ꯂꯥꯛꯄ ꯍꯥꯞꯄꯒꯤꯗ ꯑꯣꯟꯕ ꯅꯠꯇꯕ ꯍꯥꯞꯄꯒꯤꯗ ꯑꯣꯜꯂꯒ ꯂꯩꯔꯛꯇꯕꯩꯅꯦꯕ ꯅꯪꯅ
ꯑꯥꯎ ꯑꯥꯎ ꯑꯥꯎ ꯃꯥꯅꯦ
ꯑꯗꯨꯅ ꯍꯥꯞꯄꯒꯤꯅ ꯑꯃ ꯍꯥꯞꯇꯕꯒꯤꯅ ꯑꯃ ꯂꯩꯔꯣ
ꯂꯩꯔꯪ ꯈꯤꯇꯪ ꯁꯥꯏꯟꯁ ꯍꯦꯟꯕ ꯑꯃ ꯑꯃꯒ ꯂꯩ ꯌꯥꯅꯤ
ꯂꯩꯩꯔꯣ ꯑꯃꯇꯪ ꯍꯦꯟꯒꯠꯄꯗ ꯑꯗꯨꯝ ꯌꯥꯅꯤ
ꯑ ꯗꯪꯒꯕꯗ ꯌꯥꯢ ꯑꯗꯣ ꯃꯣꯏ ꯁꯨꯝꯕꯁꯦ ꯁꯥꯏꯖ ꯃꯁꯤꯡ ꯊꯑꯣꯏꯅ ꯏꯗꯦ ꯍꯥꯏꯕ ꯁ꯭ꯃꯣꯜ ꯃꯦꯗꯤꯌꯝ ꯅ ꯆꯠꯄꯅꯤꯅ
ꯍꯣꯏ ꯅꯗꯣ ꯃꯦꯗꯤꯌꯝ ꯂꯣ
ꯈꯪꯗꯦ ꯃꯦꯗꯤꯌꯝꯔ ꯁ꯭ꯃꯣꯜꯁꯨ ꯊꯥꯢ ꯈꯪꯗꯦ ꯁ꯭ꯃꯣꯜ ꯀꯌꯥꯅꯣ ꯃꯦꯗ꯭ꯌꯝ ꯑꯗꯨꯒ ꯌꯦꯡꯉꯗ ꯊꯤꯟ ꯊꯤꯟꯖꯔ ꯆꯥ ꯈꯜꯂ ꯄꯨ ꯂꯥꯄꯅꯤꯗ ꯑ ꯁꯚꯦꯟ ꯐꯤꯞꯇꯤꯗꯔꯣ ꯑꯥꯢꯠ ꯍꯟꯇ꯭ꯔꯦꯠ ꯇꯔꯥ ꯈꯪꯗꯦ ꯃꯄꯣꯛ ꯂꯥꯡꯉꯣꯟꯗꯩ
ꯑꯥꯢꯠ ꯐꯤꯞꯇꯤꯗꯤ ꯇꯥꯡꯉꯤꯅ
ꯇꯥꯡꯉꯤꯗ ꯃꯣꯏꯗꯥꯢꯗꯤ ꯇꯥꯡꯉꯦ ꯍꯤꯇ ꯌꯥꯗꯦ ꯍꯟꯗꯦ ꯁꯦꯕꯦꯟ ꯍꯟꯗ꯭ꯔꯦꯠꯂ ꯑꯩꯠ ꯍꯟꯗ꯭ꯔꯦꯠ ꯈꯪꯗꯦ ꯕꯥꯏ
ꯑꯃ ꯂꯦꯅꯤꯟꯒꯤ ꯃꯥꯟꯕ ꯑꯃ ꯂꯩꯕꯗꯣ ꯑꯣꯏꯅ ꯂꯩꯒꯦ ꯍꯥꯏꯗꯦ
ꯑꯗꯨ ꯂꯦꯅꯤꯡꯗꯦ ꯑꯗꯨꯕꯨ ꯁꯦꯠꯕꯗ ꯗꯨꯃ ꯀꯩꯅꯣ ꯇꯧꯁꯤꯟꯕꯤꯗꯣ ꯇꯧꯁꯤꯂꯣꯏꯗ꯭ꯔꯣ
ꯇꯧꯁꯟꯗꯝ ꯇꯧꯗꯝ ꯐꯖꯕꯅꯦ ꯑꯗꯨꯒꯤꯗ ꯗꯄꯈꯣꯏ ꯄꯨꯖꯥꯔꯤ ꯑꯃ ꯂꯩꯔꯦ ꯂꯨꯄꯥ ꯀꯌꯥ ꯆꯅꯤꯄꯥꯥꯟꯗ
ꯑꯣ ꯃꯣ ꯑꯗꯩꯗꯣ ꯀꯅꯣ ꯗꯒꯤ
ꯕꯖꯥꯔꯗꯩꯅꯦ
ꯑꯥ
ꯕꯖꯥꯔꯗꯩꯅ ꯍꯦꯟꯅ ꯍꯣꯡꯉꯦ ꯉꯥꯡꯅꯕꯁꯨ ꯌꯥꯏ
ꯎꯝ ꯃꯣꯏꯗꯤ ꯌꯥꯗꯦ
ꯃꯣꯏꯗꯤ ꯑꯗꯨꯝ ꯄ꯭ꯔꯥꯏꯁꯇꯣ ꯐꯤꯛꯁ ꯑꯣꯏꯕꯅꯤꯅ ꯌꯥꯔꯣꯏꯗꯅ
ꯎꯝ ꯎꯝ ꯎꯝ
ꯗꯨꯒꯤ
ꯑꯩ ꯍꯖꯤꯛ ꯄꯥꯝꯃꯤꯖꯦ ꯁꯦꯇꯤꯟ ꯁꯀ꯭ꯔꯠ ꯑꯃ ꯄꯥꯝꯃꯦ ꯖꯤꯟꯁ ꯑꯃ ꯄꯥꯝꯃꯦ ꯐꯣꯔꯃꯦꯠ ꯑꯗꯨꯝꯕ ꯑꯝ ꯃꯒ ꯄꯥꯝꯃꯦ ꯄꯩꯁ
ꯁꯦꯇꯦꯟ ꯏꯁꯀ꯭ꯔꯠꯇꯨꯅ ꯁꯦꯇꯦꯟ ꯏꯁꯀ꯭ꯔꯠꯇꯨꯅ ꯂꯨꯄꯥ ꯆꯥꯝꯃꯉꯥ ꯆꯥꯇ꯭ꯔꯨꯛꯇ ꯑꯗꯨꯝ ꯐꯪꯉꯦ
ꯐꯪꯉꯦ
ꯒ ꯖꯤꯟꯁ ꯁꯀ꯭ꯔꯠꯇꯨꯗꯤ ꯂꯨꯄꯥ ꯆꯥꯝꯃꯔꯤ ꯌꯥꯡꯈꯩꯗ ꯐꯪꯉꯤ ꯗꯨꯗꯤ
ꯀꯔꯝꯕ
ꯖꯤꯢꯟꯁ ꯁꯀ꯭ꯔꯠ ꯑꯗꯨꯝ ꯆꯥꯝꯃꯔꯤ ꯌꯥꯡꯈꯩ ꯄꯤꯔꯤꯗꯨꯗꯤ
ꯖꯤꯟ ꯁ꯭ꯀꯠ ꯍꯕ ꯅꯇꯦ ꯖꯤꯟ ꯍꯕ ꯆꯨꯝꯅꯩ ꯈꯣꯡꯒꯥꯎꯅꯦ ꯁꯀꯠ ꯅꯠꯇꯦ
ꯖꯤꯟ ꯑꯣꯏꯇꯥꯔꯗꯤ ꯈꯔ ꯐꯤꯗꯥ ꯐꯕ ꯂꯩꯒꯦ ꯍꯥꯏꯔꯒꯅ ꯆꯅꯤꯄꯥꯥꯟ
ꯃꯥ ꯆꯅꯤꯄꯥꯟ ꯅꯩꯅ ꯕꯖꯥꯔ ꯑꯃꯒ ꯂꯩꯕꯁꯦ ꯃꯣꯏꯒꯤ ꯀꯩꯅꯣꯖꯨ ꯎ ꯔꯨꯝ ꯂꯩꯇꯕꯗꯣ ꯇ꯭ꯔꯥꯏꯌꯦꯜ ꯔꯨꯝ ꯂꯩꯇꯕꯗꯣ ꯑꯗꯨꯁꯨ ꯇꯜꯂꯦꯕ
ꯍꯧꯖꯤꯛꯀꯤ ꯑꯩꯅ ꯕꯖꯥꯔ ꯑꯍꯣꯡꯕ ꯍꯥꯏꯗꯣ ꯇ꯭ꯔꯥꯌꯦꯜ ꯔꯨꯝ ꯂꯩꯌꯦ
ꯃꯥꯊꯛ ꯇꯔ ꯅꯪꯒꯤꯗꯣ
ꯑꯥ
ꯑꯥ ꯃꯊꯛꯀꯤꯕꯨꯗꯤ ꯂꯩꯕ ꯑꯗꯨ ꯃꯈꯥꯗꯒ ꯌꯥꯎꯕꯗꯨꯗꯤ ꯂꯩꯇꯦ
ꯃꯊꯛꯇꯅꯤ ꯃꯊꯛꯇ
ꯎꯝ
ꯃꯊꯛꯇ ꯂꯩꯕꯗꯅꯦ ꯑꯩꯈꯣꯏꯅ ꯑꯃ ꯍꯦꯛ ꯍꯦꯛ ꯆꯪꯕ ꯑꯩꯈꯣꯏꯅ ꯈꯪꯅꯕ ꯁꯛ ꯐꯖꯕ ꯅꯨꯄꯥꯝꯅ ꯐꯝꯕꯗꯣ
ꯈꯪ ꯍꯪꯉꯦ ꯑꯗꯨꯗꯝꯉꯣꯏ ꯀꯣꯂꯦꯖ ꯀꯥꯏ ꯆꯪꯉꯝꯃꯦ ꯌꯥꯝ ꯎꯝ
ꯀꯣ ꯑꯩꯒꯤ ꯄꯔꯦꯡ ꯀꯥꯆꯤꯟꯗ ꯑꯃ ꯂꯩꯑꯕ
ꯑꯣ ꯑꯗꯨꯗꯤ ꯆꯠꯂꯨꯁꯦ ꯈꯔ ꯂꯩꯔꯒ ꯅꯪꯒ ꯑꯣꯏꯅ
ꯆꯠꯂꯨꯁꯤ ꯑꯗꯨꯗꯤ ꯅꯍꯥꯟꯃꯨꯛ
ꯁꯨ ꯕꯨꯠꯀꯠ ꯀꯗꯣ ꯁꯦꯠꯄ ꯄꯀꯗꯔ ꯈꯪꯗꯦ ꯀꯣꯂꯦꯁꯇ ꯁꯦꯠꯄ
ꯀꯩ ꯆꯠꯄꯗ
ꯕꯨꯠ ꯀꯠ ꯑꯅ ꯑꯃ ꯃꯇꯣꯟ ꯐꯟꯗꯣꯛꯄꯤ ꯑꯃ ꯂꯩꯕꯗꯣ
ꯂꯩ ꯂꯩ ꯑꯗꯨ ꯀꯥꯏ ꯆꯠꯄꯗ ꯁꯠꯀꯦ ꯍꯥꯏꯔꯤꯅꯣ
ꯈꯪꯗꯦ ꯆꯠꯀꯥꯟꯗ ꯁꯠꯂ ꯂꯣꯏꯔꯦ
ꯁꯦꯠꯂꯁꯨ ꯌꯥꯏꯌꯦ ꯀꯨꯔꯔꯤ ꯃ
ꯌꯥꯏꯑꯦ ꯁꯦꯠꯂꯦꯁꯨ ꯁꯦꯠꯂꯦ ꯐꯣꯔꯃꯦꯜꯁꯤꯁꯦ ꯑꯗꯨꯝ ꯀꯨꯔꯇꯤ ꯃꯊꯛ ꯀꯨꯇꯤꯗꯣ ꯑꯗꯨꯝ ꯑꯗꯨꯝ ꯁꯦꯠꯂꯦ
ꯑꯗꯨꯅꯦ ꯍꯥꯏꯁꯦ ꯍꯧꯖꯤꯛꯀꯤ ꯕꯨꯠꯀ ꯖꯤꯟꯁꯇꯨꯁꯨ ꯑꯗꯨꯝ ꯁꯦꯠꯄ ꯌꯥꯏ ꯍꯥꯏꯕ
ꯌꯥꯏꯌꯦ ꯑꯗꯨꯅꯦ ꯑꯩꯅ ꯑꯗꯨꯝ ꯁꯥꯔꯠ ꯐꯤꯒꯔ ꯁꯥꯔꯠ ꯑꯗꯨꯝ ꯀꯩꯅꯣ ꯈꯨꯗꯥꯡ ꯊꯦꯀꯠꯂꯒ ꯑꯗꯨꯝ ꯂꯤꯠꯂꯁꯨ ꯌꯥꯏ
ꯑꯗꯨꯅꯦ ꯑꯗꯨꯝ ꯅꯣꯏ ꯐꯣꯔꯃꯦꯜ ꯑꯣꯏꯅ ꯑꯗꯨꯝ ꯆꯠꯄ ꯌꯥꯕ ꯅꯠꯇ꯭ꯔꯣ ꯑꯗꯨ ꯑꯣꯏꯗꯤ ꯑꯗꯨꯝ ꯌꯥꯏ ꯀꯩꯅꯣ ꯑꯗꯨꯅꯦ ꯍꯥꯏꯁꯦ
ꯑꯗꯨꯅꯁꯨ ꯀꯣꯝꯃꯤꯗꯅ ꯂꯩꯇꯦ ꯂꯩꯇꯦ ꯂꯩꯇꯦ ꯑꯩ ꯑꯄꯥꯝꯕꯅꯤ ꯀꯅꯥ ꯅꯨꯡꯁꯥ ꯁꯥ꯭ꯔꯕꯥꯀꯥꯟ ꯀꯥꯂꯦꯟꯁꯤꯗ ꯀꯅꯥꯅ ꯐꯅꯦꯛ ꯃꯄꯥꯟꯅꯥꯏꯕ ꯁꯠꯂ ꯆꯠꯄ ꯉꯝꯗꯣꯏꯅꯣ
ꯃꯤ ꯃꯤ ꯀꯝꯐꯣꯔꯇꯦꯕꯜ ꯑꯣꯏꯕ ꯊꯤꯔꯛꯀꯗꯝ
ꯃꯥꯅꯦ ꯑꯩ ꯑꯩ ꯀꯝꯐꯣꯔꯇꯦꯕꯜ ꯑꯣꯏꯕ ꯁꯦꯠꯆꯧ ꯍꯥꯏꯕꯅꯦ
ꯑꯗꯨꯅꯦ ꯏꯁꯀꯔꯠ ꯁꯦꯠꯂ ꯍꯦꯛ ꯆꯠꯂꯨ
ꯍꯥ ꯀꯩꯅꯣ ꯃꯩꯖꯥꯎꯒꯤꯗꯣ ꯑꯉꯥꯡꯈꯩꯗꯣ ꯃꯣꯏꯗꯤ ꯏꯁ ꯀꯠꯀꯥ ꯀꯨꯔꯇꯤꯒ ꯁꯦꯠꯂ ꯂꯥꯛꯀꯗꯣꯏꯅꯤ ꯎꯝ ꯀꯝꯀꯩꯁꯨꯝ ꯇꯧꯗꯦ ꯑ ꯑꯥ ꯑꯥ ꯑꯗꯨꯃꯥꯏꯅ ꯃꯣꯏꯁꯦ ꯍꯦ ꯑꯆꯣꯟꯕꯤ ꯁꯦꯠꯂꯁꯨ ꯌꯥꯔꯦ ꯑꯀꯧꯕꯤ ꯁꯦꯠꯂꯁꯨ ꯌꯥꯔꯦ ꯎꯝ
ꯑꯗꯨꯅꯦ ꯑꯉꯧꯕꯗ ꯊꯥꯔꯕꯅꯤꯅ
ꯎꯝ ꯎꯝ ꯍꯨꯛ ꯎꯝ ꯍꯨꯛ ꯎꯝ ꯈꯪꯗꯦ ꯆꯅꯥ ꯑꯥ ꯉꯔꯥꯡ ꯀꯩꯅꯣ ꯍꯣꯏꯇ ꯃꯈꯥꯔꯣꯝꯗ ꯇꯨꯏꯁꯟ ꯇꯧꯔꯤꯉꯩꯗ ꯃꯣꯏꯒꯤ ꯀꯩꯅꯣ ꯏꯅꯝꯃ ꯀꯩꯅꯣꯗꯣ ꯂꯥꯛꯑꯦ ꯑꯗꯨꯒ ꯑꯩꯒ ꯑꯩꯒ ꯑꯉꯥꯡ ꯐꯝꯃꯒ ꯂꯩꯕꯗꯨꯗ ꯃꯥꯗꯤ ꯃꯣꯏ ꯀꯩꯅꯣꯗꯣ ꯑꯉꯥꯡ ꯅꯨꯄꯤ ꯃꯆꯥꯗꯣ ꯃꯥꯜꯂꯖꯠꯅꯤꯗ ꯃꯆꯦꯗꯣ ꯑꯁ ꯃꯔꯝ ꯌꯥꯝ ꯃꯣꯛꯏꯀꯣ ꯃꯆꯤꯟ ꯃꯅꯥꯎ ꯂꯥꯏꯔꯤꯛ ꯄꯥꯝꯃꯤꯟꯅꯩꯀꯣ ꯍꯥꯏ ꯑꯗꯨꯒ ꯍꯥ ꯑꯩ ꯉꯛ ꯑꯩꯈꯣꯏ ꯕꯦꯝꯃ ꯑꯣꯏꯔꯕꯣꯏ ꯅꯤꯡꯉꯨꯔꯦ ꯍꯣꯏ ꯑꯩ ꯑꯃꯇ ꯇꯥꯁꯜꯂꯒꯒ ꯐꯝꯃꯦ ꯑꯗꯨꯅꯦ ꯐꯨꯔꯤꯠ ꯑꯍꯨꯝꯈꯛꯇꯨꯁꯨ ꯑꯩꯗꯤ ꯈꯣꯏ ꯕꯤꯝꯃꯥ ꯃꯥꯜ ꯍꯥꯍꯥ
ꯑꯝ
ꯀꯩꯅꯣ ꯇꯧꯏꯁꯤꯕꯣꯅ ꯃꯔꯝ ꯌꯥꯝꯅ ꯃꯣꯛꯏ ꯀꯣ ꯍꯥꯏꯔꯦ ꯀꯩꯅꯣ ꯃꯅꯥ ꯉꯥꯡꯏꯁꯦ ꯈꯜꯂꯨꯕꯅꯦꯕ ꯍꯥꯍꯥ
ꯑꯩ ꯈꯨꯖꯤꯟ ꯃꯆꯤ ꯊꯣꯛꯄꯤꯗꯣ ꯇꯧꯔꯦ ꯅꯥꯕꯅ ꯂꯣꯏꯔꯦ
ꯑꯣ ꯅꯥꯀꯟꯗ ꯇꯧꯕꯤꯗꯣ ꯑꯩ ꯑꯩꯒꯤꯁꯨ ꯑꯩꯒꯤ ꯊꯣꯛꯑꯦ ꯀꯛꯊꯠꯈ꯭ꯔꯦ ꯅꯦꯜꯀꯇꯔꯅ ꯌꯥꯅ ꯈꯔ ꯆꯤꯛ ꯊꯠ ꯍꯋꯥꯏ
ꯑꯗꯨꯅꯦ ꯌꯥꯅ ꯆꯤꯛꯄꯗ ꯅꯥ ꯂꯩꯔꯦ ꯑꯁꯤꯅꯦ ꯅꯦꯜꯀꯇꯔꯅ ꯀꯛꯊꯠꯇ꯭ꯔꯗꯤ ꯌꯥꯔ ꯔꯣꯏ
ꯊꯣꯛꯂꯛꯑꯣ ꯔꯤꯃꯨꯚꯔ ꯗꯅ ꯈꯣꯡꯁꯦ ꯃꯆꯦꯠ ꯃꯆꯦꯠ ꯅꯦ ꯀꯂꯔ ꯁꯪꯂꯩ
ꯁꯪꯖꯂꯨꯗꯅ ꯑꯃ
ꯇꯜꯂꯦ ꯁꯥꯡꯉ ꯉꯧꯒꯦ ꯇꯧꯅꯦ ꯁꯪꯗꯕꯤ ꯊꯝꯒꯦ ꯇꯧꯅꯦ
ꯎꯝ ꯈꯣꯢ ꯅꯤꯡꯊꯧꯀꯥꯕ ꯅꯨꯃꯤꯠꯇ ꯑꯃꯨꯛ ꯑꯗ ꯆꯥꯕ ꯆꯠꯇꯣꯔꯤ
ꯎꯝ ꯅꯪꯒꯤꯗꯤ ꯄ꯭ꯔꯣꯒ꯭ꯔꯝꯁꯨ ꯋꯥꯠꯇꯦꯗ
ꯆꯥꯉꯩꯒ ꯄꯨꯟꯅ ꯆꯥꯗꯣꯏꯅꯌꯦ ꯑꯣꯖ ꯐ꯭ꯔꯤꯗꯅꯦ ꯆꯥꯗꯣꯏꯗꯤ ꯑꯣꯖꯥꯒꯩꯒ ꯄꯨꯟꯅ ꯆꯥꯃꯤꯟꯅꯒꯦ ꯇꯧꯕ
ꯄꯤ ꯀꯩꯅꯣ ꯇꯧꯍꯧꯗꯕ ꯀꯥꯡꯕꯨ
ꯍꯨꯝ
ꯇꯥ ꯆꯪꯕꯩꯗꯣ ꯆꯥꯟꯁ ꯂꯩꯗꯧ ꯃꯥꯟꯗꯦ ꯍꯥꯏꯅꯩꯅꯦ
ꯗꯨꯢꯌꯦꯡꯉꯁꯦ
ꯑꯗꯨꯅꯦ ꯑꯦꯛꯖꯥꯝ ꯊꯥꯍꯧꯗꯕ ꯀꯥꯡꯕꯨ ꯑꯗꯨꯝ ꯊꯥꯖ ꯑꯗꯒꯤ ꯃꯥꯔꯀ ꯑꯗꯨꯝ ꯆꯪꯖꯕ ꯊꯥꯎꯗꯣꯛ ꯀꯥꯡꯕꯨꯒꯤ ꯀꯩꯅꯣꯗ ꯑꯗꯨꯏ ꯀꯣꯇꯥ ꯂꯩꯇꯧ ꯃꯥꯟꯗꯦ ꯍꯥꯏꯅꯕ
ꯌꯦꯡꯉꯁꯦꯕ ꯑꯗꯣ ꯑꯩꯅ ꯇꯝꯗꯣꯔꯤꯗꯨꯗꯤ ꯑꯩꯅ ꯇꯝꯗꯣꯔꯤꯕ ꯌꯣꯒ ꯑꯗꯨꯒ ꯑꯗꯨꯗꯤ ꯑꯗꯨꯝ ꯆꯪꯕ ꯌꯥꯏ ꯅꯪ ꯌꯣꯒ ꯇꯝꯅꯤꯡꯕ꯭ꯔꯥ
ꯀꯩꯗꯧꯗꯣꯢꯅꯣ ꯗꯨ ꯇꯝꯃꯒ
ꯌꯣꯒꯗꯨ ꯇꯝꯃꯒ ꯃꯤꯡ ꯆꯤꯟꯁꯤꯜꯂꯒ ꯊꯝꯗꯣꯏꯕ
ꯇꯂꯦ ꯌꯣꯒ ꯇꯧꯖꯅꯤꯡꯗ꯭ꯔꯦ
ꯇꯧꯖꯧ ꯏꯕꯦꯝꯃ ꯃꯣꯏꯒꯤ ꯐꯣꯝ ꯇꯧꯕꯕꯨꯗꯤ ꯂꯤꯁꯤꯡ ꯇꯔꯨꯛ ꯆꯪꯕꯅꯦꯕ
ꯎꯝ
ꯑꯗꯨꯀꯥꯟꯗ ꯏꯁꯀꯣꯂꯥꯔꯁꯤꯞꯅ ꯂꯤꯁꯤꯡ ꯇꯔꯥꯍꯨꯝꯗꯣꯏ
ꯎꯝ
ꯀꯅꯩꯗꯅ ꯑꯗꯨꯗꯤ
ꯀꯅꯩ ꯀꯅꯩ ꯅꯪꯄꯩꯁꯥ ꯐꯪꯕꯋꯥꯅꯦ ꯅꯪ ꯈꯂꯤꯁꯦ
ꯗ꯭ꯋꯥ
ꯑꯗꯨ ꯆꯍꯤ ꯑꯅꯤꯗꯨꯝ ꯑꯣꯏꯗꯣꯏꯔꯥ
ꯅꯗꯦ ꯆꯍꯤ ꯃ ꯈꯇꯅꯦ
ꯎ ꯃꯥ ꯑ ꯑ
ꯀꯩꯅꯣ ꯅꯠꯇꯦꯕ ꯎꯝ ꯃꯁꯇꯔ ꯅꯠꯇꯦꯕ ꯗꯤꯄ꯭ꯂꯣꯃꯥ ꯆꯍꯤ ꯑꯃ ꯇꯧꯔꯒ ꯗꯤꯄ꯭ꯂꯣꯃꯥꯗꯣ ꯂꯣꯏꯔꯒ ꯃꯥꯁꯇꯔ ꯇꯧꯒꯦ ꯍꯥꯏꯔꯗꯤ ꯆꯍꯤ ꯑꯅꯤ ꯑꯃꯃꯨꯛ ꯇꯧꯗꯣꯏꯅꯦꯕ
ꯎꯝ
ꯑꯗꯨꯗꯨꯅ ꯗꯤꯄ꯭ꯂꯣꯃꯥꯇꯪ ꯇꯧꯒꯦ ꯍꯥꯏꯔꯗꯤ ꯆꯍꯤ ꯑꯃ ꯍꯥꯏꯔꯒꯗꯕ
ꯑꯣ
ꯌꯣꯒꯗꯤ ꯑꯇꯩ ꯀꯩꯀꯥ ꯑꯝꯇ ꯇꯝꯗ꯭ꯔꯁꯨ ꯃꯣꯏ ꯗꯤꯄ꯭ꯂꯣꯃꯥꯗꯣ ꯇꯧꯔꯗꯤ ꯃꯥꯁꯇꯔ ꯇꯧꯕ ꯌꯥꯔꯦꯕ
ꯎꯝ
ꯍꯪꯕ꯭ꯔ ꯗꯤꯄ꯭ꯂꯣꯃꯥ ꯇꯝꯗ꯭ꯔꯗꯤ ꯌꯥꯗꯦ ꯑꯗꯨꯅ ꯗꯤꯄ꯭ꯂꯣꯃꯥ ꯍꯥꯟꯅ ꯇꯝꯒꯗꯕ ꯃꯣꯏꯒꯤꯗꯤ ꯃꯤꯗꯣ ꯌꯥꯝ ꯂꯥꯛꯇꯕꯅꯤꯅꯅꯦ
ꯍꯣꯏ ꯇꯧꯗꯧꯔ ꯂꯧꯔꯦꯕ
ꯑꯗꯨꯝ ꯂꯧꯋꯦꯕ ꯑꯗꯨꯗꯨꯅ ꯑꯗꯨꯝ ꯐꯪꯅꯦ
ꯑ ꯐꯁ ꯇꯝ ꯊꯣꯅ ꯅꯪ ꯇꯝ ꯑ ꯩ ꯑꯩꯗꯤ ꯑꯩ ꯌꯥꯔꯕꯨꯗꯤ ꯇꯝꯅꯤ ꯌꯥꯗ꯭ꯔꯗꯤ ꯎꯄꯥꯢ ꯂꯩꯇꯦ ꯈꯗꯥꯡꯖꯦ
ꯇꯧꯁꯜꯂꯁꯨ ꯌꯥꯏꯑꯦ ꯍꯥꯏꯕꯗꯤꯅꯦ ꯆꯠꯂꯣꯏꯦꯕ ꯕꯥ ꯀꯩꯁꯨ
ꯎꯝ
ꯀ꯭ꯂꯥꯁ ꯆꯠꯂꯣꯏꯕ ꯑꯩ ꯑꯦꯛꯖꯥꯝ ꯌꯦꯉꯅꯤ ꯑꯗꯨ ꯀꯥꯟꯗ
ꯀꯩꯗꯧꯋꯦꯕ
ꯇꯧꯃꯔꯣꯏꯒꯦ ꯇꯝꯃꯔꯣꯏꯒꯦ ꯈꯟꯖ ꯇꯥꯔꯁꯨ ꯆꯠꯇ꯭ꯔ ꯂꯣꯏꯔꯦꯕ ꯈꯪꯕ꯭ꯔꯥ
ꯎꯝ
ꯑꯗꯨꯝ ꯑꯃꯗ ꯄꯤꯁꯟꯈ꯭ꯔꯒ
ꯑꯪ ꯃꯤꯡ ꯆꯟꯕꯗ ꯂꯨꯄꯥꯥ ꯁꯤꯛꯁ ꯆꯥꯇ꯭ꯔꯨꯛꯇꯣ ꯆꯥꯇ꯭ꯔꯨꯛ ꯍꯥꯏꯔꯦ ꯇꯔꯨꯛꯇꯣ
ꯍꯣꯏ ꯍꯣꯏ ꯍꯣꯏ
ꯑꯗꯨꯁꯨ ꯇꯤꯡꯕ
ꯑꯗꯨꯗꯤ ꯇꯤꯡꯗꯣꯏꯕ ꯑꯗꯨꯀꯥꯟꯗ ꯑꯃꯗꯣ ꯊꯥꯖꯤꯟꯈ꯭ꯔꯅꯤꯗꯅ ꯃꯥꯅ ꯑꯗꯨꯝ ꯆ ꯆꯠꯄ ꯆꯠꯇꯕ ꯑꯗꯨꯝ ꯀꯩꯝꯇ ꯃꯊꯧ ꯇꯥꯗ꯭ꯔꯦꯕ ꯑꯗꯨꯝ ꯆꯪꯗꯤ ꯆꯪꯉꯛꯑꯅꯦꯕ ꯃꯌꯥꯝ ꯆꯪꯅꯕꯗꯣ ꯑꯗꯨꯒꯤ ꯋꯥꯅꯤꯗ
ꯈꯪꯖꯗꯦꯗ ꯌꯦꯡꯉꯁꯦ ꯑꯥꯎ ꯑꯥꯎ ꯍ ꯍꯣꯏ ꯊꯃꯣ ꯊꯝ
ꯎꯝ ꯊꯃꯦꯀꯣ